ꯎꯝ ꯇꯥꯏꯌꯦ ꯇꯥꯏꯌꯦ
ꯅꯪꯅ ꯅꯠꯇ꯭ꯔꯣ
ꯁꯣꯏꯕꯅꯦ
ꯎꯝ
ꯁꯣꯏ ꯑꯩꯈꯣꯏ ꯑꯩꯈꯣꯏꯁꯨ ꯁꯣꯏꯕ ꯌꯥꯏ ꯀꯩꯅꯣ ꯌ‌‌ꯣꯡ ꯌꯣꯡ ꯐꯥꯎ ꯎꯗ ꯇꯥꯔꯒ ꯁꯤꯕꯗꯣ ꯈꯪꯗꯦ
ꯍꯥ ꯁꯣꯏꯕ ꯌꯥꯗꯦ
ꯅꯪꯗꯤ ꯀꯩꯅꯣꯔꯣ ꯑꯥꯔꯖꯦꯟꯇꯤꯅꯥꯒꯤ ꯐꯦꯟꯂꯣ
ꯎꯝ ꯃꯥꯅꯦ
ꯑꯗꯨꯗꯤ ꯅꯣꯏ ꯄꯣꯔꯅꯤꯀꯣ ꯍꯌꯦꯡ
ꯎꯍꯨꯝ
ꯅꯪꯗꯤ ꯀꯔꯝꯕꯅꯣ
ꯑꯩꯒꯤꯗꯤ ꯏꯪꯂꯦꯟꯅꯦ ꯍꯣꯏ
ꯑꯣꯏꯔꯔꯣꯏ
ꯎꯝ ꯅꯣꯏꯔ ꯑꯈꯣꯏꯔ ꯅꯣꯏꯔ ꯈꯣꯏꯔ ꯑꯃꯗꯤ ꯄꫭꯔꯅꯤ ꯁꯣꯏꯗ꯭ꯔꯦ
ꯑꯩꯈꯣꯏꯗꯤ ꯉꯝꯒꯅꯤ ꯀꯩꯅꯣ
ꯍꯣꯏ ꯉꯝꯒꯅꯤ ꯃꯤꯅꯤꯠ ꯂꯣꯏꯔꯀꯥꯟꯗ ꯉꯝꯒꯅꯤ ꯅꯣꯏꯅ
ꯑꯗꯨꯃꯥꯏꯅ ꯍꯥꯏꯅꯣ
ꯑꯩꯍꯤꯝ
ꯆꯦꯂꯦꯟꯁ ꯇꯧꯁꯤꯔꯣ ꯑꯗꯨꯗꯤ ꯑꯦ ꯑꯩꯈꯣꯏꯅ ꯉꯝꯃꯗꯤ
ꯀꯔꯤ
ꯁꫭꯏꯗꯅ ꯉꯝꯒꯅꯤ ꯀꯔꯤꯅꯣ ꯃꯦꯁꯤ ꯐꯦꯟ ꯑꯣꯏꯍꯜ ꯑꫭꯏꯍꯜꯂꯁꯤ ꯅꯪꯁꯨ ꯇꯧꯔꯤꯖꯦ ꯀꯥꯟꯅꯗꯦ
ꯑꯩꯗꯤ ꯃꯦꯁꯤ ꯐꯦꯟ ꯅꯠꯇꯦꯍꯦ
ꯑꫭꯏ ꯍꯜꯂꯁꯦꯕ
ꯅꯪꯁꯤꯗꯤ
ꯑꯣꯏꯍꯜꯂꯁꯤ
ꯑꫭꯏꯔꯒ ꯀꯩꯗꯧꯗꯣꯏꯕ
ꯑꯩꯈꯣꯏꯅꯤ ꯄꯨꯟꯅ ꯀꯩꯅꯣ ꯇꯧꯗꯣꯏꯅꯦ
ꯑꯍꯥ ꯍꯥ
ꯍ ꯑꯠꯗꯔꫭꯅꯤ
ꯃꯥꯅꯦ ꯃꯥꯅꯦ ꯄꯨꯟꯅ ꯄꯟꯅ ꯂꯩꯒꯗꯕꯅꯤ ꯅꯪꯗꯤ ꯀꯣꯏꯕ ꯆꯠꯇ꯭ꯔꯣ
ꯆꯠꯇꯦ
ꯀꯔꯤꯒꯤ ꯆꯠꯇꯕꯅꯣ
ꯑꯗꯨ ꯑꯗꯨ ꯆ ꯅꯅꯨꯡꯉꯥꯏ ꯊꯅ ꯅꯪ ꯂꯩꯔꯕꯗꯤ ꯅꯨꯡꯉꯥꯏꯗꫭꯏꯅꯦ
ꯅꯃꯥꯟꯅꯕꯤ ꯂꯩꯇꯔꫭ ꯑꯗꯨꯗ
ꯂꯩꯇꯦ ꯃꯣꯏꯗꯤ ꯑꯥ ꯀꯩꯀꯣꯜꯗꯅꯦ ꯂꯩꯕꯗꯨ
ꯎꯝ ꯑꯗꯨꯒꯕ ꯊꯅ ꯑꯗꯨꯝ ꯂꯩꯔꯦ ꯌꯨꯝꯗ
ꯑ ꯑꯩꯈꯣꯏꯗꯨꯗꯁꯨ ꯃꯤ ꯃꯌꯥꯝꯗꯤ ꯂꯩꯌꯦꯕ ꯑꯗꯣ ꯀꯣꯏꯕ ꯆꯠꯃꯤꯟꯅꯕꯗꯣ ꯅꯨꯡꯉꯥꯏꯇꯦꯗꯅ ꯃꯣꯏꯒ ꯆꯠꯂꯗꯤ ꯍꯔ ꯑꯗꯨ
ꯎ
ꯑꯩꯈꯣꯏ ꯏꯆꯦ ꯃꯣꯏꯁꯨ ꯂꯩꯑꯦ ꯑꯗꯨꯗꯣ ꯃꯔꯛ ꯃꯔꯛꯇꯗꯤ ꯑꯩꯈꯣꯏ ꯏꯆꯦ ꯆꯠꯂꯦ
ꯎꯝ ꯀꯣꯏꯕ ꯀꯣꯏꯕ ꯌꯥꯝ ꯄꯥꯝꯕꯒꯤ ꯃꯥꯜꯂꯦ ꯅꯪꯗꯤ
ꯄꯥꯝꯃꯦ ꯑꯗꫭ ꯑ ꯆꯠꯃꯤꯟꯅꯕ ꯂꯩꯇꯕ ꯋꯥꯅꯦ ꯅꯪ ꯄꯥꯝꯗ꯭ꯔꫭ
ꯄꯥꯝꯕꯗꯤ ꯄꯥꯝꯃꯤꯗ ꯑꯩꯁꯨ
ꯑꯗꯨꯅꯦ꯫ ꯆꯠꯀꯗꯕꯅꯤ꯫
ꯖꯦꯠ ꯀꯌꯥꯅꯣ ꯅꯣꯏ ꯑꯦꯛꯖꯥꯝ ꯂꯩ ꯍꯥꯏꯗꯣ꯫
ꯑ ꯗꯦꯠ ꯇ꯭ꯋꯦꯟꯇꯤ ꯁꯕꯦꯟꯗ꯫
ꯍꯧꯖꯤꯛ ꯂꯥꯛꯏꯁꯦ꯫
ꯎꯝ꯫ ꯌꯥꯝꯅ ꯇꯜꯂꯦ ꯑ ꯑꯗꯨꯅꯦ
ꯎꯝ
ꯄꯨ
ꯂꯥꯏꯔꯤꯛ ꯐꯖꯅ ꯄꯥꯎꯦ ꯍꯥꯏ ꯑꯗꯨꯗꯤ
ꯋꯥꯅꯤꯡꯗꯤ
ꯄꯥꯎꯍꯦ ꯍꯌꯦꯡ ꯂꯥꯏꯔꯤꯛ ꯐꯖꯅ ꯄꯥꯔꯗꯤ ꯑꯦꯛꯖꯥꯝ ꯄꯥꯁ ꯇꯧꯔꯒ ꯍꯌꯦꯡ ꯍꯌꯦꯡ ꯅꯨꯡꯉꯥꯏꯗꯣꯏꯅꯦ ꯏꯕꯥꯅꯤ
ꯑꯗꯕꯨꯁꯨ ꯆꯨꯝꯃꯤꯅꯤ
ꯑꯗꯨꯅꯦ ꯂꯔꯤꯛ ꯀꯟꯅ ꯄꯥꯎ ꯅꯨꯡꯉꯥꯏꯅ ꯂꯩꯅꯕ꯫
ꯑꯗꯨꯅꯦ꯫ ꯇꯜꯂꯤꯕ꯫
ꯂꯔꯤꯛ ꯄꯥꯕ ꯅꯠꯇ꯭ꯔꯣ ꯑꯗꯨꯝ꯫
ꯄꯥꯗꯦ꯫
ꯄꯥꯎꯍꯦ ꯄꯥꯗ꯭ꯔꯗꯤ ꯍꯌꯦꯡ ꯋꯥꯔꯗꯤ꯫
ꯋꯥꯔꯗꯤ ꯋꯥꯔꯦꯅ꯫
ꯋꯥꯕ ꯄꯥꯝꯕ꯭ꯔꯣ꯫
ꯋꯥꯔꯗꯤ ꯋꯥꯔꯦ ꯎꯄꯥꯏ ꯂꯩꯇ꯭ꯔꯦ꯫
ꯋꯥꯔꯒ ꯂꯩꯕ ꯄꯥꯝꯕ꯭ꯔꯣ꯫
ꯅꯪ ꯂꯩꯏꯁꯤꯗꯤ꯫
ꯑꯩꯁꯨ ꯋꯥꯔꯗꯤ꯫
ꯑꯗꯨ ꯋꯥꯔꯦ꯫ ꯅꯪꯁꯨ ꯋꯥꯔꯗꯤ ꯑꯗꯨꯝ ꯋꯥꯕ ꯇꯥꯕꯅꯤꯅꯦ ꯏꯕꯥꯅꯤ꯫
ꯌꯥꯔꯕꯣꯅꯦ ꯅꯪꯕꯣ꯫
ꯌꯥꯑꯦ꯫
ꯎꯝ ꯁꯦꯡꯉꯦ꯫
ꯁꯦꯡꯉꯦ꯫
ꯎꯝ ꯀ꯭ꯌꯥꯝ ꯁꯦꯡꯕꯅꯣ ꯈꯪꯗꯦꯍꯦ ꯑꯗꯨꯗꯤ ꯑꯩꯗꯤ꯫
ꯑꯗꯨ ꯍꯟꯗ꯭ꯔꯦꯠ ꯄ꯭ꯔꯁꯦꯟꯅꯦ ꯑꯩꯅ ꯁꯦꯡꯕꯗꯤ꯫
ꯎꯝ ꯅꯪꯁꯨ ꯅꯣꯏ ꯆꯦꯆꯦꯒꯤ ꯇꯥꯏꯞꯇ ꯆꯤꯟꯊꯤꯕ ꯉꯥꯡꯗꯦꯀꯣ꯫
ꯑꯗꯣ ꯅꯪ ꯀꯣꯏꯕ ꯅꯨꯄꯤꯗꯨ ꯐꯖꯕ꯭ꯔꯕ꯫
ꯈꯪꯗꯦꯗ ꯐꯖꯕ꯭ꯔ ꯐꯖꯗꯕ꯭ꯔ꯫
ꯏꯁ ꯐꯖꯕꯒꯤ ꯀꯣꯏꯕ ꯑꯣꯏꯔꯝꯅꯤꯗ ꯐꯖ ꯈꯪꯗꯦꯗꯗꯤ ꯍꯥꯏꯔꯛꯀꯅꯨꯍꯦ
ꯑꯩꯗꯤ ꯐꯖꯕ ꯀꯣꯏꯗꯦꯍꯦ
ꯊꯤꯕ ꯀꯣꯏꯕ꯭ꯔꯣ
ꯄꯛꯇ꯭ꯔꯦ ꯍꯥꯏꯔꯛꯑꯣ
ꯈꯪꯗꯦ ꯀꯃꯥꯏꯅ ꯈꯪꯗꯣꯏꯅꯣ ꯑꯩꯅ ꯐꯖꯕ꯭ꯔꯥ ꯐꯖꯗꯕ꯭ꯔꯥ ꯍꯥꯏꯗꯣ꯫
ꯏ ꯈꯪꯉꯅꯤ ꯀꯩꯅꯣ ꯅꯪꯗ ꯀꯣꯏꯕ ꯅꯨꯄꯤꯗꯨꯕꯨ ꯈꯪꯗ꯭ꯔꯗꯤ ꯂꯣꯏꯔꯦꯍꯦ꯫
ꯑꯗꯨꯝ ꯌꯥꯏ ꯃꯌꯥꯏꯗ ꯂꯩ꯫
ꯐꯖꯔꯝꯅꯤ ꯈꯪꯉꯦ ꯅꯪ ꯅꯨꯄꯤ ꯈꯟꯕ ꯌꯥꯝ ꯍꯩꯒꯗ ꯃꯥꯜꯂꯦ꯫
ꯍꯩꯇꯦꯗꯣ ꯀꯩꯁꯨ ꯐꯩꯖꯗꯦ ꯑꯗꯣ ꯌꯥꯝ ꯐꯖꯕꯁꯨ ꯅꯠꯇꯦ ꯌꯥꯝ ꯊꯤꯕꯁꯨ ꯅꯠꯇꯦ ꯃꯌꯥꯏꯗ
ꯑꯗꯨ ꯅꯨꯄꯤ ꯈꯟꯕ ꯌꯥꯝ ꯍꯩꯔꯝꯅꯤꯕ ꯑꯩ ꯈꯪꯉꯦ
ꯍꯩꯇꯦꯍꯦ ꯅꯪꯁꯨ
ꯑꯣꯏꯔꯝꯅꯤ
ꯅꯪ ꯅꯪꯅꯦ ꯅꯨꯄꯥ ꯅꯪ ꯅꯪꯅꯦ ꯅꯨꯄꯥ ꯈꯟꯕ ꯌꯥꯝ ꯍꯩꯗꯣ ꯋꯥꯡꯕꯒ ꯑꯗꯨꯗ ꯑꯁ ꯌꯥꯝ ꯍꯥꯏꯌꯦ
ꯑꯗꯣꯗꯥ ꯄꯥꯝꯗ꯭ꯔꯦ ꯅꯪ ꯄꯥꯃꯦ ꯂꯣꯏꯔꯦ
ꯑꯦ
ꯋꯥꯡ ꯋꯥꯡꯗ꯭ꯔꯁꯨ ꯑꯩ ꯅꯪ ꯄꯥꯝꯃꯨꯔꯦ
ꯂꯨꯍꯣꯡꯉꯁꯦ ꯑꯗꯨꯗꯤ
ꯑꯍꯨ ꯍꯨ ꯑ ꯌꯥꯏꯅ
ꯌꯥꯔꯦ ꯀꯔꯦ
ꯀꯩꯗꯧꯉꯩ ꯍꯣꯡꯉꯁꯤꯔꯣ
ꯎꯝ ꯑꯦꯛꯖꯥꯝ ꯂꯣꯏꯔꯒ
ꯑꯗꯨꯗꯤ ꯌꯥꯔꯦ ꯋꯥꯠꯂꯤꯌꯦ
ꯋꯥꯠꯂꯤꯌꯦ
ꯑꯝ
ꯑꯦ ꯋꯥꯠꯂꯁꯨꯨꯀꯥꯏꯗꯦꯍꯦ ꯉꯥꯏꯕ ꯌꯥꯏ ꯉꯥꯏꯕꯤꯒꯦ ꯍꯣꯏ ꯉꯥꯏꯕꯤꯒꯦ
ꯎꯝ ꯅꯣꯏ ꯅꯣꯏꯁꯦ ꯈ꯭ꯔꯤꯁꯇ꯭ꯌꯦꯟ ꯑꯣꯏꯕ꯭ꯔꯣ ꯑꯣꯏꯔꯔꯣꯏ ꯈꯪꯉꯦꯕ ꯑꯦ ꯃꯩꯇꯩꯗꯤ ꯑꯣꯏꯔꯔꯣꯏ
ꯀꯃꯥꯏꯅ ꯈꯪꯉꯤꯅꯣ
ꯈꯪꯉꯦꯕ ꯑꯗꯨꯝ
ꯎꯝ ꯃꯩꯇꯩ ꯃꯩꯇꯩ ꯑꯣꯏꯕꯒꯤ ꯄꯥꯝꯗꯦ ꯍꯥꯏꯔꯛꯇꯣꯏꯔ ꯑꯃꯨꯛ
ꯅꯠꯇꯦ ꯅꯠꯇꯦ ꯄꯥꯝꯃꯤ
ꯃꯩꯇꯩ ꯑꯣꯏꯕꯗꯒꯤ ꯑꯃꯨꯛ ꯍꯦꯟꯅ ꯄꯥꯝꯈ꯭ꯔꯦ
ꯄꯥꯝꯃꯦ ꯅꯪ ꯄꯥꯝꯂꯨꯔꯦ ꯑꯩ ꯎꯁꯨ ꯎꯅꯗꯦ ꯑꯗꯨꯝ ꯀꯩꯅꯣ ꯈꯪꯗꯦ ꯀꯩꯅꯣ ꯇꯧꯈ꯭ꯔꯦ
ꯁꯤ ꯁꯤ
ꯍꯦ ꯍꯦ
ꯑꯩ ꯑꯩꯁꯦ ꯃꯦꯖꯤꯛꯀꯨꯝꯕ ꯄꯥꯏꯕ ꯃꯥꯂꯀꯣ
ꯈꯪꯗꯦ ꯑꯗꯨꯃꯥꯏꯅ ꯄꯥꯏꯕ꯭ꯔꯥ
ꯄꯥꯏꯗꯤ ꯄꯥꯏꯗꯤ ꯍ ꯑꯁꯤꯦ ꯃ
ꯌꯥꯝ ꯅꯨꯡꯁꯤꯔꯨꯔꯦ ꯄꯥꯝꯖꯔꯨꯔꯦꯕ
ꯎꯝ
ꯁꯁꯦꯡꯕꯩꯅꯦ ꯅꯨꯄꯤ ꯑꯇꯣꯞꯄ ꯀꯣꯏꯕ ꯌꯥꯗꯦꯀꯣ
ꯀ ꯀꯣꯏꯣ
ꯇꯤ ꯀꯣꯜ ꯇꯧꯅꯗꯕꯅꯤ ꯑꯩꯈꯣꯏꯅꯤ ꯑꯗꯨ ꯅꯠꯇ꯭ꯔꯗꯤ ꯌꯥꯗ꯭ꯔꯦ ꯇꯨꯝꯕ ꯌꯥꯔꯔꯣꯏꯕ
ꯂꯩꯏꯅꯥꯗꯤ ꯍꯦꯟꯖꯤꯜꯂꯦ
ꯑꯁꯦꯡꯕꯅꯦ ꯀꯩꯅꯣ ꯊꯥꯖꯗꯕ꯭ꯔꯣ
ꯍꯗꯣ ꯍꯥꯏꯔꯣ
ꯊꯥꯖꯕꯤꯌꯨ
ꯍꯤ ꯍꯝ
ꯑꯁꯦꯡꯕꯅꯦ ꯐꯥꯒꯤ ꯅꯠꯇ꯭ꯔꯦ ꯑꯩꯅ ꯇꯧꯔꯤꯁꯦ
ꯑꯁꯨꯃꯥꯏꯅ ꯍꯥꯏꯌꯣ ꯊꯥꯖꯕꯤꯌꯣ ꯑꯩꯕꯨ ꯑꯩꯗꯤ ꯃꯨꯔꯒ ꯔꯥꯁꯤ ꯂꯩꯕꯤ ꯅꯨꯄꯤ ꯏ ꯆꯤꯟꯊꯤꯕꯤꯒꯤ ꯃꯅꯥꯛꯇ ꯀꯤꯅꯤꯅꯦꯅ
ꯌꯥꯔꯦꯗ ꯅꯪꯁꯨ ꯎꯝ ꯑꯃꯨꯛꯀ ꯑꯩꯈꯣꯏ ꯏꯆꯦꯕꯨ ꯄꯥꯝꯃꯗꯅ ꯑꯩꯗꯤ ꯁꯤꯔꯦꯀꯣ
ꯄ ꯃꯣꯏ ꯄ ꯃꯣꯏ
ꯄꯥꯝꯂꯛꯀꯅꯤꯗ ꯈꯪꯉꯦ
ꯄꯥꯃꯦ
ꯎꯝ
ꯎ m LLB LLM lm LLB and
ꯎꯝ ꯑꯅꯤꯃꯛ ꯄꯥꯝꯃꯦ ꯍꯥꯏꯔꯗꯤ ꯂꯣꯏꯔꯦ
ꯁꯁꯦ
ꯑꯩꯗꯤ ꯁꯤꯔꯦꯗꯅ
ꯄꯃꯥꯏ ꯄꯥꯃ ꯃ ꯊ ꯋꯥ ꯑꯃꯅꯦꯗꯤ ꯌꯥꯔꯦ
ꯅꯣꯏꯁꯨ ꯈ꯭ꯔꯤꯁꯇꯦꯟ ꯅꯣꯏꯁꯨ ꯈ꯭ꯔꯤꯁꯇꯦꯟ ꯇꯧꯕ ꯌꯥꯗ꯭ꯔꯣ ꯈ꯭ꯔꯤꯁꯇꯦꯟ ꯄꯥꯝꯗ꯭ꯔꯣ
ꯄ ꯆꯒꯤꯅꯣ
ꯍꯥꯝ
ꯀꯩꯒꯤꯅꯧꯕ
ꯄꯥꯝꯗꯕ꯭ꯔꯣ ꯍꯥꯏꯕ
ꯄꯥꯝꯗꯕ ꯑꯃꯁꯁꯨ ꯅꯠꯇꯦ ꯑꯗꯨꯕꯨ ꯀꯩ ꯎꯄꯥꯏ ꯂꯩ
ꯎꯝ ꯅꯪꯗꯣ ꯆꯍꯤ ꯀꯌꯥꯅꯤꯣ ꯍꯥꯏꯕ ꯀꯥꯎꯕ ꯀꯥꯎꯈ꯭ꯔꯦꯗ ꯇ꯭ꯋꯦꯟꯇꯤ ꯐꯥꯏꯚ ꯑ ꯎꯝ
ꯑꯗꯨ ꯀꯥꯎꯑꯣꯕ ꯑꯩꯅ ꯍꯥꯏꯕ ꯍꯣꯏ ꯑꯩꯅ ꯍꯥꯏꯕ ꯀꯥꯎꯕꯅꯉ ꯑꯩ ꯅꯨꯡꯁꯤꯗꯦ ꯀꯥꯏꯅ
ꯑꯉꯥꯡ ꯑꯣꯏ ꯃꯟꯕꯒꯤ ꯀꯩꯅꯣ ꯇꯧꯔꯤꯗ ꯅꯪꯁꯦ
ꯇ
ꯅꯨꯄꯤ ꯃꯌꯥꯝꯅ ꯀꯩꯅꯣ ꯇꯧꯔꯝꯅꯦ
ꯍꯗ
ꯅꯠꯇ꯭ꯔꯥ ꯇꯧꯔꯝꯅꯦ ꯈꯪꯉꯦ ꯐꯣꯇꯣ ꯊꯥꯔꯛꯑꯣ ꯍꯥꯏꯁꯨ ꯊꯥꯔꯛꯇꯦ
ꯃꯁꯛ ꯃꯁꯛ ꯐꯖꯔꯗꯤ ꯇꯧꯒꯗꯕ ꯊꯤꯅꯤ ꯑꯣꯏꯅ ꯇꯧꯗ꯭ꯔꯦ
ꯀꯅꯥꯅ ꯊꯤ ꯍꯥꯏꯕ꯭ꯔꯣ ꯅꯪꯉꯣꯟꯗ ꯑꯗꯨ ꯐꯖꯩꯗꯨꯕꯣ ꯅꯪꯁꯤꯅ ꯊꯤꯗꯦ ꯐꯖꯩꯌꯦ
ꯅꯤꯡꯁ ꯅꯨꯡꯁꯤ ꯍꯥꯏ
ꯅꯪꯉꯣꯟꯗ ꯆꯤ ꯍꯥꯏꯕ ꯃꯤꯗꯨꯗꯤ ꯑ ꯃꯤ ꯅꯠꯇ꯭ꯔꯦ
ꯎꯝ
ꯅꯉꯣꯟꯗ ꯊꯤꯌꯦ ꯍꯥꯏꯕ ꯃꯤꯁꯤꯡꯗꯣ ꯑꯩꯉꯣꯟꯗ ꯍꯥꯏꯔꯛꯑꯣ ꯑꯩ ꯆꯩꯒꯦꯕ
ꯉꯝꯒꯗ꯭ꯔꯣ
ꯉꯝꯒꯅꯤ ꯀꯩꯅꯣ ꯅꯪꯒꯤꯗꯃꯛꯇꯗꯤ ꯁꯦꯁ
ꯨ ꯍꯩꯌꯦ
ꯑꯁꯦꯡꯕꯅꯦ ꯉꯝꯗ꯭ꯔꯗꯤ ꯀꯩꯅꯣꯗꯥ ꯅꯪꯁꯨ
ꯀꯩꯅꯣ ꯇꯧꯁꯤꯔꯣ ꯐꯤꯜꯃ ꯐꯤꯜꯃ ꯀꯨꯝꯃꯒꯦꯔ ꯅꯪ ꯑꯦꯛꯇꯤꯡ ꯌꯥꯝꯒ ꯍꯩꯗꯧ ꯃꯥꯜꯂꯦ
ꯑꯦꯁ
ꯗꯥꯏꯔꯦꯛꯇꯔ ꯂꯩꯌꯦ ꯑꯩꯒ ꯈꯪꯅꯕ ꯀꯨꯝꯒꯦ ꯍꯥꯏꯔꯗꯤ
ꯌꯥꯔꯦꯗ ꯑꯗꯨꯒꯨꯝꯕ ꯄꯥꯝꯗꯦ
ꯍ
ꯑꯗꯨꯒꯨꯝꯕꯗꯗꯤ ꯄꯥꯝꯖꯗꯔꯦ
ꯆꯧꯕ ꯍꯥꯏꯕ
ꯍꯩꯇꯕ ꯃꯥꯟꯕꯔꯣ
ꯍꯩꯔꯝꯗꯧꯕ ꯃꯥꯜꯂꯦ
ꯍꯩꯗꯦꯌꯦ ꯃꯤ ꯑꯇꯣꯞꯄꯒꯨꯝꯅ ꯌꯥꯝ ꯃꯍꯩꯕ ꯅꯠꯇꯦ
ꯈꯈ꯭ꯔ ꯍꯩꯕ
ꯎꯝ
ꯍꯩ ꯑꯩ ꯅꯪ ꯗꯥꯟꯁ ꯇꯧꯔꯒ ꯌꯨꯝꯗ ꯊꯥꯒꯠꯇꯦꯅ
ꯑꯥ ꯅꯣꯡꯃ ꯊꯥꯔꯛꯀꯦ
ꯎꯝ ꯊꯝ
ꯑꯗꯣ ꯅꯪꯒꯤ ꯐꯣꯇꯣ ꯊꯥꯕꯤꯌꯣ ꯍꯥꯏꯔꯁꯨ ꯊꯥꯔꯛꯇꯦ
ꯑꯁ
ꯅꯨꯡꯁꯤꯗꯦ
ꯂꫭꯏꯔꯦꯍꯦ ꯍꯧꯖꯤꯛꯋꯥꯏꯗ ꯅꯨꯡꯁꯤ ꯍꯥꯏꯔꯝꯃꯒ ꯑꯃꯨꯛ ꯅꯨꯡꯁꯤꯗꯦ ꯍꯥꯏ
ꯅꯪ ꯐꯣꯇꯣ ꯊꯥꯔꯛꯇꯕꯩꯅꯦ ꯑꯩꯩꯅ ꯁꯥꯎꯕꯩꯅꯦ
ꯅꯣꯏ ꯅꯨꯄꯤꯁꯤꯗꯤ ꯑꯣꯏꯗꯕ ꯌꯥꯝ ꯉꯥꯡꯉꯦ
ꯅꯪ ꯐꯣꯇꯣ ꯊꯥꯔꯛꯇꯕꯒꯤ ꯅꯨꯡꯁꯤꯗꯦ ꯍꯥꯏꯕꯅꯦ ꯊꯃꯣꯏꯅꯗꯤ ꯅꯨꯡꯁꯤ
ꯍꯥꯛ ꯃꯌꯥꯝ ꯑꯩꯖꯨꯅꯦ
ꯊꯥꯔꯛꯑꯣ ꯍꯥꯏꯔꯁꯨ ꯊꯥꯔꯛ